ꯍꯜꯂꯣ ꯑꯥꯎ ꯑꯥ ꯇꯥꯔ꯭ꯕꯣ
ꯑꯩ ꯇꯥꯔꯦ
ꯑꯩ ꯑꯩ ꯉꯥꯡꯕꯕꯁꯤ ꯏꯀꯣ ꯈꯔ ꯆꯠꯄ꯭ꯔꯥ
ꯑꯩꯣꯟꯟꯖꯦ
ꯆꯠꯄ ꯃꯤꯁꯨ ꯌꯥꯎꯔꯦ ꯏꯔꯥꯡꯁꯦ ꯂꯣꯏꯁꯤꯜꯂꯒꯗꯤ ꯀꯣꯏ ꯆꯠꯄꯁꯦ ꯃꯅꯤꯄꯨꯔꯁꯦ ꯆꯠ ꯌꯥꯝꯃꯦ ꯀꯣꯏ ꯆꯠꯄ ꯌꯥꯗ꯭ꯔꯦ ꯍꯧꯖꯤꯛꯀꯥꯟꯅꯦ ꯆꯠꯄ ꯍꯥꯏꯕꯨ ꯆꯠꯄ ꯌꯥꯔꯤꯁꯦ ꯃꯣꯏꯔꯥꯡ ꯑꯗꯒꯤ ꯁꯥꯏ ꯂꯩꯔꯤꯕ ꯒꯥꯔꯗꯦꯟ ꯈꯔꯁꯤ ꯆꯠꯄ ꯑꯟꯗ꯭ꯔꯣ ꯀꯛꯆꯤꯡ ꯁꯤꯗꯩ ꯍꯦꯟꯅ ꯆꯠꯄ ꯍꯦꯟꯗꯣꯛꯄ ꯌꯥꯗ꯭ꯔꯦ
ꯎꯝ
ꯂꯩꯔꯝꯗ꯭ꯔꯒꯗꯤ ꯑꯁ
ꯃꯌꯥꯡꯗꯗꯤ ꯆꯠꯇ꯭ꯔꯣ
ꯑꯥ ꯆꯠꯂꯦ ꯎꯈ꯭ꯔꯨꯜ ꯎꯈ꯭ꯔꯨꯜ ꯌꯥꯝ ꯆꯠꯅꯤꯡꯉꯤ ꯎꯈ꯭ꯔꯨꯜ ꯆꯠ ꯐꯪꯗꯦ ꯑꯩꯈꯣꯏ ꯏꯃꯥꯟꯅꯕꯤ ꯑꯃ ꯁꯨꯝ ꯀꯩꯅꯣꯝꯗꯒꯤ ꯄꯂꯦꯟ ꯑꯥ ꯃꯅꯨꯡ ꯂꯣꯝꯗꯩꯅꯦꯕ
ꯎꯝ
ꯑꯗꯨꯗ ꯍꯥꯏꯗꯤ ꯁꯨꯝ ꯄꯥꯎ ꯐꯥꯎꯅꯕ ꯍꯥꯏꯇꯥꯔꯦ ꯑꯗꯨꯗ ꯅꯣꯏ ꯅꯣꯏ ꯌꯨꯝꯂꯣꯝꯗꯣ ꯑꯩꯈꯣꯏ ꯂꯥꯛ ꯌꯥꯕ꯭ꯔꯣ ꯍꯥꯏꯕ ꯅꯣꯏ ꯂꯥꯛꯑꯗꯤ ꯂꯣꯏꯔꯦꯍꯦ ꯌꯥꯔꯔꯣꯏ ꯏꯔꯥꯡ ꯊꯣꯛꯑꯅꯤ ꯇꯧꯔꯦ ꯃꯊꯛꯇ ꯂꯥꯛꯄꯕꯨꯗꯤ ꯌꯥꯏꯗꯔ ꯑꯩꯈꯣꯏ ꯏꯂꯚꯦꯟ ꯇꯨꯌꯦꯜꯞ ꯇꯔꯕꯅꯤꯅ ꯑꯩꯈꯣꯏ ꯏꯃꯥꯅ ꯃꯤꯅꯤ ꯅꯨꯡꯉꯥꯏꯕꯅꯤ ꯄꯨꯟꯕ
ꯍꯣꯏꯅꯤ ꯔꯁ ꯂ ꯆ ꯌꯥ ꯑꯗꯨꯝ
ꯎꯝ ꯎꯈ꯭ꯔꯨꯜ ꯌꯥꯝ ꯆꯠꯅꯤꯡꯉꯦ ꯃꯣꯏ ꯁꯤꯔꯣꯛꯄ ꯇꯧꯕ ꯀꯥꯟꯗ ꯑꯣꯛ ꯀꯤꯖꯤ ꯑꯃ ꯆꯥꯕꯒꯤ ꯃꯣꯏ ꯀꯝꯄꯤꯇꯤꯁꯟꯗꯣ ꯈꯪꯕ꯭ꯔꯅꯪ
ꯎꯝ
ꯑꯣꯛ ꯀꯦꯖꯤ ꯑꯃꯆꯥꯥ ꯑꯩꯈꯣꯏ ꯑꯩꯈꯣꯏ ꯗꯥ ꯑꯗꯨꯗ ꯃꯣꯏ ꯀꯩꯅꯣ ꯇꯧꯔꯝꯕꯅꯦꯕ ꯊꯕꯛ ꯀꯩꯀꯥ ꯇꯧꯔꯝꯕꯅꯦꯕꯀꯣ ꯑꯗꯨꯅ ꯃꯥꯒ ꯆꯠꯃꯤꯟꯅꯕ ꯍꯥꯏꯗꯤ ꯑꯩꯈꯣꯏ ꯏꯅꯥꯎꯄꯥꯁꯤꯡ ꯊꯣꯛꯄ ꯍꯥꯏꯇꯥꯔꯦ ꯑꯗꯨꯗ ꯃꯥ ꯄꯨꯔ ꯆꯠꯈꯤꯕ ꯑꯩ ꯇꯂꯦꯟ ꯆꯠꯈꯤꯗꯕꯅꯦꯕ ꯑꯗꯨꯗ ꯃꯥꯁꯦ ꯆꯥꯕ ꯌꯥꯝ ꯐꯕꯅꯦꯕ ꯍꯥꯏꯗꯤ ꯆꯥꯕ ꯊꯛꯄꯁꯤꯅ ꯂꯣꯏ ꯌꯥꯝ ꯆꯥꯕꯅꯦꯕꯀꯣ ꯑꯗꯨꯒꯤ ꯃꯥꯁꯦ ꯆꯥꯕ ꯐꯩꯌꯦꯅ ꯑꯣꯛꯀꯤ ꯍꯧꯖꯤꯛ ꯆꯥꯕꯒꯤ ꯀꯝꯄꯤꯇꯤꯁꯟꯗꯣ
ꯎꯝ
ꯌꯥꯎꯍꯟꯕ ꯍꯥꯏꯇꯥꯔꯦ ꯑꯣꯛꯀꯤꯂꯣ ꯑꯃꯒ ꯏꯁꯤꯡ ꯕꯣꯇꯜ ꯑꯃꯈꯛꯇ ꯈꯇꯅꯦꯕ ꯑꯣꯛꯁꯦ ꯃꯥꯥꯏ ꯇꯪꯈꯥꯏ ꯑꯃꯕ ꯆꯥꯕ ꯉꯝꯗ꯭ꯔꯕ ꯍꯥꯏꯇꯥꯔꯦ ꯀꯞꯄꯤꯌꯦ
ꯥꯆꯥ ꯆꯥ ꯉꯝꯗꯕꯒꯤ ꯃꯆꯥꯗꯣ ꯍꯥꯏꯗꯤ ꯑꯣꯛꯛꯇꯣ ꯈꯪꯕ꯭ꯔꯥ ꯀꯣ ꯃꯍꯥꯎ ꯀꯔꯤꯝ ꯌꯥꯎꯗꯦ ꯍꯥꯏꯕ ꯍ ꯍꯥꯏꯗꯤ ꯁꯨꯝ ꯏꯁꯦ ꯑꯗꯨꯝ ꯐꯨꯠꯂꯀꯥꯟꯗ ꯊꯨꯝ ꯈꯔ ꯆꯥꯏꯁꯤꯟꯕꯤꯗꯣ ꯏꯆꯝ ꯆꯝꯕꯤꯗꯣ
ꯎ ꯎ
ꯇꯧꯋꯦ ꯑꯗꯨꯗꯤ ꯀꯩꯁꯨ ꯍꯥꯎꯔꯣꯏꯗꯅ ꯑꯗꯒꯤ ꯏꯁꯤꯡ ꯑꯃꯈꯛꯇꯪꯒꯅꯤ ꯑꯣꯛꯇꯨ ꯇꯪꯈꯥꯏ ꯑꯃꯨꯛ ꯆꯥꯈꯜꯂꯛꯄꯗꯨ ꯉꯝꯗꯅ ꯀꯞꯂꯛꯑꯦ ꯑꯩ ꯃꯣꯏꯁꯦ
ꯍꯣꯏ ꯀꯔ ꯍꯥꯎꯔ ꯇꯧꯔꯗꯤ ꯐꯗꯕ
ꯍꯣꯏ ꯑꯗꯨ ꯃꯁꯛꯇꯨꯁꯨ ꯃꯣꯏ ꯑꯗꯨꯝ ꯐꯨꯠꯂꯒ ꯃꯁꯥ ꯃꯁꯥ ꯃꯣꯏ ꯄꯨꯊꯣꯔꯛꯇ꯭ꯔꯣ ꯑꯩ ꯃꯥ ꯍꯜꯂꯛ ꯑ ꯇꯝ ꯀꯥꯟꯗ ꯅꯪ ꯅꯈꯣꯏꯅꯤ ꯀꯞꯄꯦ ꯍꯥꯏꯅ ꯆꯥꯡ ꯑꯃ ꯍꯥꯄꯤ
ꯑꯁ ꯑꯗꯣ ꯄꯣꯠ ꯆꯩꯗꯤ ꯐꯟ ꯇꯥꯡꯉꯦ ꯍꯥꯏ꯫ ꯍꯣꯏ ꯃꯥꯕꯨ ꯃꯣꯏ ꯆꯠꯂꯨꯕ ꯌꯥꯎꯕꯅꯦꯕ ꯁꯤꯔꯣꯛꯀꯤꯗ꯫ ꯑ ꯀꯩꯅꯣꯒꯗꯣ ꯆꯨꯝꯅꯒꯤ ꯂꯦꯃꯣꯟ ꯇꯤꯗꯣ꯫
ꯎꯝ꯫
ꯍꯥꯏꯗꯤ ꯗꯨꯀꯥꯟ ꯑꯗꯨꯝ ꯇꯔꯥ ꯇꯔꯥ ꯄꯤꯕꯗꯣ ꯑꯃ ꯂꯨꯄꯥ ꯌꯥꯡꯈꯩ ꯄꯤ ꯍꯥꯏ ꯐꯥꯖꯔꯦ ꯍꯥꯏ ꯑꯗꯨꯅ ꯄꯣꯠꯇꯤ ꯈꯨꯇꯥꯛ ꯑꯃ ꯇꯥꯡꯉꯦ ꯍꯥꯏ꯫
ꯍꯥꯏꯗꯤ ꯇꯔꯥ ꯄꯤꯕꯗꯣ ꯌꯥꯡꯈꯩ ꯌꯧꯔꯛꯑꯗꯤ꯫ ꯁꯉꯥꯏ ꯐꯦꯁꯇꯤꯚꯦꯜ ꯗꯨꯐꯥꯎ ꯑꯗꯥꯏꯅꯥꯗꯤ ꯇꯥꯡꯗꯦ ꯆꯥꯗꯤ꯫
ꯃꯣꯏ ꯑꯅꯧꯕ ꯂꯥꯛꯑꯦ ꯈꯟꯕꯒꯤ ꯇꯥꯡꯕ ꯑꯣꯏ ꯖꯥꯠꯂꯥ꯫
ꯑꯗꯨꯝ ꯈꯪꯉꯝꯒꯅꯤꯗ ꯍꯥꯏꯗꯤ ꯑꯗꯨꯗ ꯂꯥꯛꯇꯣꯏꯗꯣ ꯑꯌꯥꯝꯕꯅꯗꯤ ꯇꯝꯄꯥꯛꯇ ꯉꯥꯛꯇꯅꯤ ꯂꯥꯛꯇꯣꯏꯗꯣ꯫ ꯍꯥꯏꯗꯤ ꯏꯚꯥꯜꯂꯣꯝ ꯁꯥꯏꯗ ꯁꯤ ꯄꯥꯛꯁꯤꯗ ꯂꯩꯕ ꯁꯤꯒꯤ ꯃꯤ ꯉꯥꯛꯇꯥꯅꯦ ꯂꯥꯛꯇꯣꯏꯗ ꯀꯣꯏꯕ ꯍꯥꯏꯔꯒꯗꯤ꯫
ꯎꯝ꯫
ꯑꯗꯨꯝ ꯂꯣꯟ ꯉꯥꯡꯕꯗꯣ ꯈꯣꯠꯄꯗ ꯑꯗꯨꯝ ꯀꯩꯅꯣꯁꯦ ꯑꯗꯨꯝ ꯂꯣꯟꯁꯦ ꯑꯗꯨꯝ ꯈꯔꯥ ꯈꯦꯠꯅꯩꯗꯅ꯫ ꯍꯥꯏꯗꯤ ꯆꯤꯡꯒꯤ ꯃꯤ ꯉꯥꯡꯕ ꯍꯥꯏꯗꯤ꯫ ꯇꯝꯒꯤ ꯃꯤꯒ ꯃꯥꯡꯕ ꯑꯗꯨꯝ ꯃꯔꯣꯟ ꯈꯤꯇꯪ ꯈꯦꯠꯅꯕꯅꯦꯕ ꯐꯅꯌꯥꯝ ꯍꯩꯔꯒꯁꯨ꯫
ꯈꯣꯏꯗꯥ ꯍꯣꯁꯇꯦꯜ ꯂꯩꯃꯤꯟꯅꯔꯝꯕꯥ ꯑꯉꯥꯡ ꯚꯦꯂꯤꯖꯣꯏ ꯍꯥꯏꯅ ꯀꯨꯀꯤ ꯃꯆꯥꯅꯦ ꯑꯩꯈꯣꯏꯒꯤ ꯖꯨꯅꯤꯌꯔ ꯑꯣꯏꯕ꯫ ꯀꯩꯅꯣꯗꯒꯤꯅꯦ ꯄꯂꯦꯟ ꯗꯥꯝ ꯂꯩꯕꯗꯣ ꯈꯪꯕ꯭ꯔꯥ꯫
ꯎꯝ ꯈꯪꯉꯦ꯫
ꯑꯥ ꯑꯗꯣꯝꯗꯒꯤꯅꯦꯕꯥ ꯃꯣꯏ ꯈꯨꯟꯗꯣ ꯑꯗꯨꯗ ꯑꯈꯣꯏ ꯍꯣꯁꯇꯦꯜꯗꯥ ꯇꯨꯌꯦꯞꯈꯩ ꯐꯣꯟ ꯄꯥꯏꯍꯟꯕ ꯍꯥꯏ ꯇꯥꯔꯦ ꯃꯥꯗꯤ ꯑꯦꯂꯥꯕꯦꯟꯗꯤ ꯄꯥꯏꯍꯟꯗꯕꯥ ꯍꯥꯏꯇꯥꯔꯦ ꯑꯗꯨꯗ ꯏꯌꯥꯝꯕ ꯅꯪ ꯐꯣꯟꯗꯣ ꯑꯃꯨꯔꯛ ꯄꯥꯏꯒꯦ ꯑꯩ ꯑꯃꯨꯔꯛꯇꯪ ꯄꯥꯏꯒꯦ ꯑꯃꯨꯔꯛ ꯄꯥꯏꯒꯦ ꯍ
ꯎꯝ꯫
ꯄꯥꯎ ꯐꯥꯎꯅꯔꯝꯃꯦ ꯑꯗꯨꯝ ꯏꯔꯥꯡ ꯃꯅꯨꯡꯐꯥꯎ ꯍꯥꯏꯗꯤ ꯌꯥꯝ ꯆꯝꯕꯅꯦꯕ ꯑꯗꯨ ꯑꯉꯥꯡꯗꯣ꯫ ꯑꯗꯨꯝ ꯈꯔ ꯂꯩꯕꯗꯒꯤ ꯑꯗꯨꯝ ꯐꯥꯎꯅꯈꯤꯗ꯭ꯔꯦ꯫
ꯃꯣꯏꯅ ꯉꯥꯡꯕꯁꯨ ꯑꯗꯨꯝ ꯇꯥꯕ ꯅꯨꯡꯉꯥꯏꯕꯅꯦꯗ
ꯑꯥꯥ ꯇꯥꯕ ꯗꯨꯝ ꯅꯨꯉꯥꯏ꯫ ꯀꯩꯅꯣꯒꯤꯁꯦ ꯄꯂꯦꯟꯗꯥꯝꯁꯦ ꯀꯩꯅꯣꯒꯤ ꯑꯃꯥ꯫ ꯑꯥ ꯃꯃꯥꯡꯉꯒꯤ ꯀꯃꯂꯥꯒꯤ ꯐꯤꯂꯝ ꯑꯃꯥ ꯇꯨꯝꯕ ꯆꯥꯕ ꯈꯪꯗꯅ ꯑꯗꯨ ꯇꯧꯕꯗꯣ ꯑꯗꯨꯗ ꯅꯝꯃꯦ ꯍꯥꯏ ꯆꯨꯝ ꯖꯥꯠꯂꯣ ꯅꯤ ꯍꯥꯏꯔ ꯀꯥꯟꯗ ꯏꯁꯤꯡ ꯑꯄꯥꯛꯄ ꯏꯁꯤꯡ ꯑꯄꯥꯛꯄꯥ ꯑꯝꯗꯥ ꯃꯥꯅ ꯁꯥꯟꯅꯕꯩ ꯇꯥꯏꯞ ꯇꯧꯕꯗꯣ
ꯎꯝ ꯑꯃꯨꯛ ꯆꯠꯇꯔꯤꯕꯣ꯫
ꯄꯂꯦꯟ ꯗꯥꯝ ꯑꯩꯗꯤ ꯆꯠꯂꯨꯔꯦꯕꯀꯣ ꯑꯩꯈꯣꯏ ꯏꯃꯥꯥꯟꯅꯕ ꯄꯥꯂꯦꯟꯗꯒꯤ꯫ ꯁꯤꯡ ꯑꯃꯥ ꯂꯩꯌꯦ ꯑꯗꯨ ꯃꯥꯒꯤꯗ ꯆꯠꯂꯨꯕꯅꯦ ꯑꯩꯈꯣꯏ ꯑꯦꯛꯖꯥꯝ ꯂꯣꯏꯔꯛꯄꯩ ꯗꯥꯏꯗ ꯆꯠꯂꯨꯕ ꯑꯩꯈꯣꯏ ꯏꯃꯥꯅꯕ ꯃꯌꯥꯝ ꯌꯥꯝꯃꯦ
ꯎꯝ꯫
ꯑꯗꯨ ꯆꯠꯂꯨꯕꯗ ꯑꯗꯨꯗ ꯄꯂꯦꯟ ꯗꯥꯝꯒꯤ ꯅꯥꯀꯟꯗꯨꯗ ꯆꯥꯛ ꯆꯥꯅꯕ ꯍꯥꯏꯇꯥꯔꯦ ꯑꯈꯣꯏꯒꯧ ꯑꯗꯨꯗ ꯍꯥꯏꯗꯤ ꯑꯄꯥꯛꯄꯥ ꯏꯁꯤꯡ ꯊꯥꯗꯣꯛꯄꯗꯨꯗ ꯏꯔꯣꯏꯗꯅ ꯈꯣꯠꯇꯅꯒ ꯇꯧꯋꯦ ꯑꯈꯣꯏꯒꯩ꯫
ꯎꯝ
ꯀꯥꯂꯦꯟꯗꯗꯤ ꯅꯨꯡꯉꯥꯏ ꯁꯥꯟꯅꯕ
ꯎꯝ ꯅꯤꯎꯌꯥꯔ ꯕꯥꯏ ꯕꯥꯏ ꯒꯨꯝꯕꯗꯁꯨ ꯌꯥꯝꯅ ꯆꯥꯛ ꯆꯥꯕ ꯆꯠꯅꯩ ꯑꯗꯨꯗꯥ
ꯑꯗꯒꯤ ꯑꯃ ꯀꯔꯣꯝꯗꯅꯤ ꯄꯂꯦꯟ ꯇꯥꯕꯝꯗꯩ ꯑꯃꯨꯛ ꯍꯥꯏꯖꯤꯂ ꯄ꯭ꯔꯝꯁꯨꯃ ꯃꯣꯏ ꯈꯨꯟꯂꯣꯝ ꯆꯪꯕꯗ꯭ꯔꯥ ꯀꯩꯅꯣ ꯑꯃꯒ ꯍꯥꯏꯗꯤ ꯇꯨꯔꯦꯟ ꯃꯄꯥꯟꯗꯒ ꯅꯨꯡꯒ ꯃꯌꯥꯝ ꯍꯧꯔꯀꯥꯟꯗ ꯆꯥꯛꯀ ꯆꯥꯅꯕꯗꯣ ꯑꯗꯨꯣꯝ ꯂꯧꯒꯦ ꯗ
ꯑꯗꯨꯗꯤ ꯈꯪꯗ꯭ꯔꯦ ꯑꯩꯗꯤ
ꯈꯔꯕꯨꯗꯤ ꯃꯅꯨꯡ ꯆꯪꯕꯅꯦꯕꯅ ꯑꯃꯨꯛꯀ ꯑꯩꯈꯣꯏ ꯏꯃꯥꯕ ꯑꯃ ꯄꯨꯁꯤꯟꯕꯅꯦꯕ ꯑꯩꯈꯣꯏ ꯇꯝꯃꯤꯟꯅꯔꯛꯄ ꯑꯉꯥꯡꯁꯤꯡ ꯑꯗꯨꯗꯩ ꯌꯥꯎꯕ ꯍꯥꯏꯇꯥꯔꯦ ꯏꯔꯥꯡꯒ ꯊꯣꯛ ꯐꯠꯇ꯭ꯔꯤꯉꯩ ꯃꯇꯝꯒꯤ ꯋꯥꯔꯤꯅꯤꯀꯣ ꯑꯗꯨꯗ ꯍꯧꯖꯤꯛꯀꯤ ꯄꯂꯦꯟ ꯃꯌꯥꯗꯨꯗꯩ ꯈꯨꯟ ꯐꯤ ꯈꯨꯟ ꯑꯣꯏꯗꯣꯏꯅꯦꯕꯀꯣ ꯑꯗꯣꯝꯗꯒꯤ ꯑꯉꯥꯡ ꯑꯩꯈꯣꯏ ꯇꯝꯃꯤꯟꯅꯔꯛꯄ ꯌꯥꯎꯕ ꯑꯗꯨꯗ ꯃꯣꯏꯁꯨ ꯂꯥꯛꯑꯣ ꯌꯥꯝ ꯑꯌꯥꯝꯕ ꯂꯥꯛꯑꯣ ꯑꯌꯥꯝꯕ ꯂꯥꯛꯑꯣ ꯑꯗꯨꯝ ꯍꯥꯏꯕꯗꯨ ꯆꯠꯂꯨꯕꯅꯦꯕ ꯈꯔꯗꯤ ꯃꯅꯨꯡ ꯆꯪꯉꯦ ꯑꯁ ꯍꯥꯏꯗꯤ ꯆꯥꯕ ꯀꯩꯀꯥ ꯇꯧꯕꯒꯤ ꯏꯃꯥꯅꯕꯒꯨꯝꯕ ꯄꯨꯟꯕꯒꯤ ꯈꯣꯠꯄꯒꯤ ꯅꯨꯡꯉꯥꯏ ꯑꯗꯒꯤ ꯊꯣꯡꯕ ꯊꯥꯛ ꯎꯔꯒ ꯃꯣꯏꯒꯤ ꯏ ꯁꯦꯟ ꯊꯦꯟꯕ ꯏꯁꯤꯡ ꯏꯔꯪ ꯂꯪꯅ ꯆꯦꯟꯕꯗꯣ ꯑꯗꯨꯅ ꯉꯥꯏꯍꯥꯛ ꯄꯀꯠ ꯁꯥꯗꯅ ꯏꯁꯤꯡ ꯀꯨꯝ ꯁꯥꯟꯅꯗꯅ ꯈꯣꯠꯇꯅ ꯇꯧꯕ ꯅꯨꯡꯉꯥꯏꯦ ꯑꯗꯣ ꯈꯪꯗꯦ ꯍꯧꯖꯤꯛꯇꯤ ꯆꯪ ꯌꯥꯔꯝꯗꯧ ꯃꯥꯟꯗ꯭ꯔꯦ
ꯎꯝ ꯂꯥꯡ
ꯍꯥꯟꯅ ꯏꯔꯥꯡꯁꯦ ꯇꯧꯗ꯭ꯔꯤꯉꯩꯗ ꯅꯥꯪꯒꯥ ꯀꯨꯀꯤ ꯍꯥꯏꯁꯤꯦ ꯀꯩꯁꯨ ꯌꯥꯝ ꯀꯟꯅ ꯈꯪꯉꯨꯗꯕꯅꯦ ꯑꯗꯨꯝ ꯑꯗꯣ ꯍꯧꯖꯤꯛꯅ ꯑꯃꯨꯛ ꯁꯤ ꯅꯅꯥ ꯀꯅꯤ ꯁꯤꯅ ꯀꯨꯀꯤꯅꯤ ꯑꯗꯨꯥꯏꯅ ꯈꯥꯏꯗꯣꯔꯛꯄꯣꯏꯗ ꯇꯧꯑ
ꯍꯧꯖꯤꯛ ꯅꯣꯡ ꯀꯟꯅ ꯆꯨꯔꯗꯤ ꯃꯣꯏ ꯗꯥꯝꯗꯣ ꯌꯥꯝ ꯐꯖꯕꯅꯦ ꯅꯣꯡ ꯆꯨꯗ꯭ꯔꯕꯤꯗ ꯑꯅꯤꯔꯛ ꯆꯠꯂꯨꯔꯦꯕꯀꯣ ꯑꯃꯅ ꯏꯁꯤꯡ ꯌꯥꯝ ꯌꯥꯎꯕ ꯃꯇꯝꯅꯦꯕ ꯑꯗꯨꯒ ꯑꯃꯅ ꯅꯣꯡ ꯆꯨꯗꯕꯤ ꯏꯁꯤꯡ ꯄꯂꯪ ꯀꯪꯕꯗꯣ
ꯎꯝ
ꯅꯣꯡ ꯆꯨꯗ꯭ꯔꯗꯤ ꯏꯁꯤꯡ ꯀꯥꯡꯂꯨꯞꯅ ꯇꯧꯕꯅꯤ
ꯀꯟ ꯀꯥꯟꯗꯗꯤ ꯐꯖꯕ ꯑꯣꯏꯗꯦ
ꯅꯝꯕꯣꯜꯒꯤ ꯑꯃ ꯁꯥꯗꯨ ꯆꯤꯔꯨ ꯋꯥꯇꯔꯐꯣꯜꯗꯣ ꯆꯠꯂꯕꯅꯣ
ꯆꯠꯇ
ꯁꯣꯝꯒꯤꯗ ꯋꯥꯇꯔꯐꯣꯜ ꯑꯃ ꯂꯩꯕꯗꯣ ꯁꯒꯣꯜ ꯂꯣꯝꯗ
ꯆꯦ ꯑꯣꯟꯂꯥꯏ ꯑꯕꯨꯗꯤ ꯆ
ꯂꯩꯃꯔꯥꯝꯗꯣ ꯑꯗꯨ ꯁꯗꯤꯛ ꯆꯨꯔꯤ ꯋꯥꯇꯔꯐꯣꯜ ꯀꯧꯍꯧꯕꯅꯦ
ꯑꯣꯍꯣ ꯑꯩꯅ ꯈꯪꯗꯕꯁ
ꯀꯩꯃꯥ ꯅꯝꯕꯣꯜꯗꯣꯡꯅꯦ ꯑ ꯁꯠ ꯁꯣꯠ
ꯎꯝ
ꯑꯁ ꯅꯨꯡꯉꯥꯏꯕꯅꯦ ꯑꯗꯨꯁꯤ ꯋꯥꯇꯔꯐꯣꯜ ꯑꯗꯨꯗ ꯆꯪ ꯌꯥꯔꯝꯃꯔꯣꯏꯗ
ꯌꯥꯔꯃ ꯃꯥꯔꯧꯏ ꯍꯧꯖꯤꯀꯇꯤ
ꯑꯁ ꯑꯗꯣꯝꯅ
ꯒꯥꯔꯤ ꯊꯣꯡꯕ ꯀꯌꯥ ꯌꯥꯒꯟꯗꯦꯕ ꯑꯩꯗꯣ ꯑꯅꯤ
ꯑꯥ
ꯎꯝ ꯑꯩꯗꯤ ꯒꯥꯔꯤ ꯊꯣꯡꯕ ꯀꯌꯥ ꯌꯥꯒꯟꯗꯦꯕ ꯑꯗꯨꯅꯦ ꯍꯧꯖꯤꯛꯀꯤ ꯋꯥꯇꯔꯐꯣꯜꯗꯣ ꯍꯦꯛ ꯌꯧꯔꯗꯤꯅꯦ ꯏꯪꯕꯒꯤ ꯑꯩꯗꯤ ꯌꯥꯝ ꯅꯨꯡꯉꯥꯏ ꯑꯗꯨꯗ ꯒꯥꯔꯤ ꯇꯣꯡꯕꯒꯤ ꯑꯋꯥꯕꯗꯣ ꯂꫭꯏ ꯀꯥꯎꯋꯦ ꯑꯗꯨꯒꯤ ꯁꯋꯥꯏꯗꯗꯤ
ꯀꯩꯅꯣꯒꯨꯝꯕ ꯍꯥꯏꯇꯥꯔꯦ ꯍꯥꯏꯗꯤ ꯁꯥ ꯅꯨꯡꯁꯥ ꯅꯨꯡꯁꯥ ꯌꯛ ꯂꯥꯎꯕ ꯃꯇꯝꯗꯣ
ꯎꯝ
ꯑꯗꯨꯗ ꯆꯪꯀꯥꯟ ꯍꯥꯏꯗꯤ ꯑꯁꯤꯗꯗꯤ ꯅꯨꯡꯁꯥ ꯁꯥꯡꯅ ꯆꯠꯈꯤꯗꯣꯏꯅꯤꯅ ꯋꯥꯇꯔꯐꯣꯜ ꯃꯅꯥꯗꯣ ꯌꯧꯔꯝꯗꯥꯏꯗꯒꯤ ꯏꯁꯥꯗꯣ ꯏꯁꯤꯡ ꯃꯅꯤꯟꯒ ꯑꯏꯪꯕ ꯐꯥꯎꯔꯛꯇ꯭ꯔꯣ ꯑꯗꯨꯝ ꯒꯥꯔꯤꯗ ꯑꯣꯏꯔꯁꯨ ꯑꯃꯗ ꯑꯣꯏꯔꯁꯨ ꯆꯪꯕ ꯃꯇꯝꯗ ꯏꯁꯤꯡ ꯃꯅꯤꯟꯒꯤ ꯑꯌꯪꯕ ꯑꯗꯨꯝ ꯐꯥꯎꯔꯛꯑꯣ ꯑꯌꯤꯡꯕ ꯐꯥꯎꯔꯛ ꯑꯁ ꯑꯗꯨ ꯃꯊꯛꯇꯣ ꯏꯔꯣꯏꯕ ꯅꯨꯡꯉꯥꯏꯕꯅꯤꯍꯦ ꯑꯩꯈꫭꯏ ꯇꯨꯏꯌꯦꯞ ꯀꯥꯔꯤꯉꯩꯗꯔ ꯀꯩꯔꯤꯅꫭ ꯆꯠꯂꯨꯕꯅꯤꯅ ꯑꯃꯨꯛ ꯑꯩꯈꯣꯏ ꯍꯣꯁꯇꯦꯜꯖꯦ ꯄꯨꯂꯞ
ꯎꯝ
ꯅꯨꯡꯉꯥꯏ ꯑꯁ ꯋꯥꯏꯈꯨꯒ ꯐꯔꯛꯑꯦ ꯑꯩꯈꯣꯏꯗꯤ ꯋꯥꯇꯔꯐꯣꯜ ꯗꯩ
ꯑꯣ ꯑꫭ ꯎꯝ
ꯑꯗꯒꯤ ꯋꯥꯇꯔꯐꯣꯜꯒꯤ ꯂꯐꯨ ꯅꯣꯏ ꯂꯐꯨꯒ ꯂꯩꯔꯛꯇ꯭ꯔꯣ
ꯃꯐꯨ ꯍꯣꯏ ꯂꯩꯔꯛꯑꯦ ꯑꯗꯩ ꯀꯩꯅꯣꯒꯨꯝꯕ ꯀꯔꯤ ꯀꯥꯎꯒꯔꯦꯅꯦ ꯀꯔꯤ
ꯑꯇꯤꯡꯕ
ꯅꯠꯇꯦ ꯃꯅꯥ ꯑꯃꯗꯣ ꯆꯤꯡꯗꯒꯥ ꯌꯥꯝ ꯄꯥꯟꯕ ꯃꯅꯥꯗꯣ ꯀꯥꯎꯔꯤꯅꯤꯅꯦ
ꯃꯅꯥ
ꯀꯥꯎꯒꯔꯦ
ꯀꯔꯝꯕ ꯃꯅꯥꯅꯣ ꯍꯥꯏꯁꯦ
ꯃꯅꯥ ꯑꯃ ꯈꯔ ꯄꯥꯛꯄ ꯏꯔꯣꯜꯂꯒ ꯆꯥꯟꯅꯕꯗꯣ
ꯀꯔꯝꯕ ꯃꯅꯥ ꯀꯔꯝꯕ ꯃꯅꯥꯅꯏ
ꯌꯦꯟꯗꯨꯝꯗꯣ
ꯑꯣ ꯑꯥ
ꯑꯣ ꯑꯗꯨꯁꯨ ꯌꯣꯟꯗ꯭ꯔꯣ
ꯑ ꯌꫭꯜꯂꯦ
ꯑꯗꯨ ꯑꯗꯨ
ꯋꯥꯇꯔꯐꯣꯜꯒꯤ ꯂꯐꯨꯗꯣ ꯁꯪꯉꯀꯥꯟꯗ ꯍꯥꯎꯕꯅꯦꯕ ꯃꯣꯏꯗꯣ ꯁꯪꯗ꯭ꯔꯣ
ꯍꯣꯏ
ꯑꯁ ꯑꯗꯣꯝꯗꯒꯤ ꯂꯩꯃꯔꯔꯥꯝꯗꯒꯤ ꯋꯥꯇꯔꯐꯣꯜꯁꯦ ꯑꯗꯨꯝꯕꯁꯦ
ꯍꯗ
ꯇ꯭ꯔꯥꯎꯕꯤꯒꯨꯝꯕ ꯂꯩꯕꯩ ꯈꯣꯠꯄꯩ ꯁꯨꯝ ꯂꯩꯇ꯭ꯔꯣ ꯋꯥꯔꯤ ꯈꯔ ꯑꯗꯨꯝ
ꯎꯝ
ꯆꯦꯟ ꯂꯧꯔꯥꯎꯕꯤꯅ ꯆꯦꯟꯈꯤꯕꯒꯤ ꯈꯣꯠꯈꯤꯕꯒꯤ ꯋꯥꯔꯤ ꯑꯗꯨꯕꯩ ꯌꯥꯝ ꯂꯩꯕꯅꯦ ꯃꯣꯏ ꯑꯗꯨ ꯂꯩꯃꯔꯥꯝꯒꯤ ꯀꯩꯅꯣ ꯍꯥꯏꯗꯤ ꯈꯨꯟꯖꯥꯁꯤꯡ ꯍꯥꯏꯇꯥꯔꯦ ꯑꯩꯈꯣꯏ ꯏꯃꯥꯟꯅꯕꯒꯤ ꯃꯃꯥꯗꯣ ꯂꯩꯃꯔꯥꯝ ꯅꯤꯉꯣꯜꯅꯦꯕꯀꯣ ꯑꯗꯣ ꯃꯥꯅꯁꯨ ꯋꯥꯔꯤ ꯂꯤꯕ
ꯎꯝ
ꯑꯗꯨꯗ ꯃꯣꯏ ꯀꯩꯅꯣꯒꯤ ꯂꯧꯗ꯭ꯔꯥꯎꯕꯤꯅ ꯄꯨꯁꯤꯜꯂꯨꯔꯀꯥꯟꯗ ꯊꯣꯛꯂꯛꯄ ꯑꯗꯩ ꯊꯤ ꯈꯪꯗꯕ ꯑꯗꯨꯝ ꯌꯥꯎꯋꯦ ꯍꯥꯏ ꯃꯤꯁꯦ ꯑꯗꯨꯝ ꯂꯩꯃꯔꯥꯝ
ꯎꯝ
ꯃꯈꯣꯡꯁꯦ ꯃꯊꯛ ꯃꯈꯥ ꯑꯣꯟꯅꯔ ꯆꯠꯂꯦ ꯍꯥꯏ ꯂꯧꯗ꯭ꯔꯥꯎꯕꯤꯁꯦ ꯆꯨꯝ ꯖꯥꯠꯂꫭ
ꯑꯁ ꯊꯦꯡꯉ ꯀꯥꯟꯗ ꯀꯤꯔꯝꯅꯤ
ꯑꯁ ꯇꯔꯀꯥꯟ ꯀꯤꯔꯝꯒꯅꯤꯗ ꯀꯩꯅꯣ ꯂꯤ ꯀꯩꯅꯣꯗꯣ ꯃꯣꯏꯒꯤ ꯈꯣꯡꯗꯣ ꯃꯤꯒꯤ ꯃꯈꯣꯡ ꯃꯈꯥꯗꯣ ꯑꯗꯨꯗꯨ ꯃꯔꯩꯅ ꯂꯦꯛꯊꯣꯛꯑꯦ ꯍꯥꯏꯕꯀꯣ ꯍꯥꯏꯗꯤ ꯈꯣꯡꯁꯦ ꯑꯩꯣꯏꯁꯦ ꯁꯨꯥꯏꯅ ꯀꯥꯟꯅ ꯈꯣꯝ ꯆꯥꯄꯟ ꯇꯣꯡꯗ꯭ꯔꯨ ꯊꯥ ꯊꯥ ꯂꯥꯎꯕ ꯑꯗꯨꯝ ꯆꯠ ꯉꯝꯃꯤꯗꯅ ꯑꯗꯣ ꯃꯣꯏꯁꯦ ꯂꯧꯗ꯭ꯔꯥꯎꯕꯒꯤ ꯃꯔꯩꯗꯨꯅ ꯂꯦꯛꯊꯣꯛꯑꯀꯥꯟꯗ ꯈꯣꯡꯒꯤ ꯁꯤꯒꯤ ꯑꯊꯥꯕ ꯖꯒꯥꯁꯦ ꯁꯩ ꯆꯄꯜ ꯊꯣꯡꯗ꯭ꯔꯁꯨ ꯅꯦꯠꯄꯗ ꯅꯥꯗꯦꯗꯅ ꯂꯣꯏꯅ ꯂꯦꯛꯊꯣꯛꯑꯀꯥꯟꯗ ꯄꯨꯀꯣꯛ ꯀꯣꯛꯑꯦꯕ ꯑꯗꯨꯒ ꯃꯁꯥꯒꯤ ꯃꯅꯨꯡꯒꯤ ꯎꯟꯁꯥꯗꯣ ꯍꯥꯏꯇꯥꯔꯦ ꯃꯁꯜꯗꯣ ꯑꯗꯨꯗꯨ ꯈꯛꯇꯪ ꯊꯝꯃꯦ ꯍꯥꯏꯕ ꯑꯗꯨꯅ